ꯍꯂꯣ ꯑ ꯇꯥꯔꯕꯕꯦꯗꯥ
ꯑꯥ
ꯑ ꯇꯥꯔꯦ ꯇꯥꯔꯦ
ꯑꯥ ꯀꯩꯗꯧꯔꯝꯃꯤ ꯅꯧꯕ꯭ꯔꯣ
ꯑꯩ ꯍꯧꯖꯤꯛ ꯆꯥꯛ ꯇꯣꯛꯑꯒ ꯂꯩꯔꯦ
ꯎꯝ
ꯅꯪ ꯇꯧꯔꯛꯄ ꯃꯇꯝꯗꯨ ꯑꯩ ꯀꯤꯠꯆꯟꯗ ꯂꯩꯕꯗ ꯅꯦꯠꯋꯥꯛ ꯈꯔ ꯅꯨꯡꯉꯥꯏꯇꯕ ꯃꯥꯜꯗꯦꯕ ꯑꯗꯨꯒꯤ
ꯑꯥ ꯑꯥ ꯍꯣꯏ ꯀꯔꯤ ꯃꯊꯦꯜ ꯆꯥꯔꯒꯦ
ꯏꯔꯣꯝꯕ ꯑꯣꯏꯅ ꯆꯥꯏ
ꯑ ꯍ ꯀꯔꯤ ꯀꯩ ꯔꯣꯝꯕꯅ
ꯎꯝ ꯇꯣꯏ
ꯑꯣ ꯑꯣ ꯍꯧꯖꯤ ꯎꯁꯣꯏ ꯐꯪꯕ ꯃꯇꯝꯅꯤꯅꯦꯀꯣ
ꯍꯣ ꯍꯣꯏ ꯁꯦꯁ ꯐꯥꯎꯟꯠꯇ ꯃꯔꯦ ꯑꯗ ꯀꯔꯤ ꯃꯊꯥ ꯆꯥꯔꯒꯦ
ꯑꯩ ꯑꯩꯗꯤ ꯀꯩꯅꯣ ꯆꯥꯏ ꯀꯥꯡꯁꯣꯏ ꯆꯥꯏ
ꯑ ꯑ ꯕ꯭ꯔꯗꯔꯒꯤ ꯃꯤꯡꯕꯨꯗꯤ ꯈꯪꯗ꯭ꯔꯦ ꯑꯗꯨꯝ ꯈꯪꯉ꯭ꯔꯁꯨ ꯁꯥꯕ ꯌꯥꯔꯅꯤ ꯕ꯭ꯔꯣꯗꯤꯅꯦꯁꯅ ꯄꯤꯔꯛꯄ ꯑꯣꯏꯔꯝꯒꯅꯤꯅ
ꯑ ꯃꯥꯅꯤ ꯃꯥꯅꯤ
ꯑꯣ ꯑꯩꯁꯨ ꯀꯅꯥꯥꯗ ꯀꯣ ꯇꯧꯗꯣꯏꯅꯣ ꯈꯪꯗꯣꯏ
ꯑ ꯑꯁꯨꯨꯅꯦ ꯈꯪꯗꯕ ꯑꯗꯨ ꯐꯅ ꯀꯨꯏꯅ ꯑꯃꯨꯛ ꯒꯦꯞ ꯂꯩꯔꯨꯔꯕꯅꯦ ꯑꯗꯨꯅ ꯃꯣꯏ ꯍꯣꯏ ꯑꯩꯁꯨ ꯑꯗꯨ ꯁꯨꯝ ꯇ꯭ꯔꯥꯏ ꯇꯧꯒꯦ ꯃꯣꯏ ꯒ꯭ꯔꯨꯞꯇ ꯒ꯭ꯔꯨꯞ ꯄꯤꯕꯣꯀꯣ ꯑ ꯆꯞꯇꯥ ꯃꯦꯁꯦꯁ ꯀꯩꯗꯣ ꯁꯨꯝ ꯎꯕ ꯀꯥꯟꯗ ꯏꯟꯇꯔꯦꯁ ꯂꯩꯔꯛꯄ ꯍꯥꯏꯗꯤ ꯌꯦꯡꯒꯦꯅꯀꯣ
ꯑ
ꯑ ꯁꯤ ꯂꯥꯎ ꯊꯥꯕꯗꯤ ꯌꯥꯗ ꯃꯥꯜꯂꯦꯅꯦ
ꯑꯥ ꯂꯥꯎ ꯏꯁꯄꯤꯀꯥꯔꯗꯤ ꯌꯥꯗꯔꯅꯦ
ꯑꯦꯁ ꯏ ꯋꯥꯅꯤꯒ ꯋꯥꯔꯤ ꯑꯃꯥ ꯅꯤꯗꯨ ꯎꯝ ꯀꯩꯀꯩ ꯋꯥꯔꯤ ꯁꯥꯕ ꯌꯥꯕ ꯌꯥꯗꯕꯁꯨ ꯂꯩꯕ ꯅꯪꯩ ꯀꯩꯀꯩ ꯇꯧꯔꯤꯒꯦ ꯌꯨꯝꯗ ꯑꯗꯨꯝ ꯂꯩꯕ꯭ꯔꯣ
ꯑꯩ ꯀꯥꯏꯅꯗ꯭ ꯂꯩ꯫ ꯏꯁꯀꯨꯜ ꯑꯃꯗ ꯂꯩ
ꯑꯣ
ꯑꯩꯗꯄꯝ ꯅꯤ ꯄꯥꯟꯗꯍꯛ ꯀ꯭ꯂꯥꯁ ꯂꯩꯕ
ꯑꯥ
ꯅꯪꯗꯣ ꯑꯗꯨ ꯃꯇꯝꯗꯗꯤ ꯑꯗꯨꯗ ꯂꯣꯏꯔꯒꯗꯤ ꯐ꯭ꯔꯤ ꯐ꯭ꯔꯤꯕꯨꯗꯤ ꯑꯗꯨꯝ ꯑꯣꯏꯒꯅꯤ ꯅꯝ ꯊ ꯑ ꯇꯅꯅꯁꯨ ꯑꯗꯨꯝ ꯐ꯭ꯔꯤ ꯑꯣꯏꯒꯅꯤ
ꯆꯍꯤ ꯆꯍꯤ ꯀꯌꯥ ꯑꯃꯨꯛ ꯁꯨꯔꯒꯦ ꯃꯔꯔꯗꯗꯗꯤ
ꯁ ꯑꯩ ꯌꯥꯝ ꯑꯉꯥꯡ ꯑꯣꯏꯔꯤꯕꯅꯤꯗ
ꯀꯌꯥ ꯃꯕꯨꯛ ꯆꯔ ꯀꯌꯥ ꯍꯥꯏ
ꯇ꯭ꯋꯦꯟꯇꯤ ꯐꯥꯏꯚ ꯏꯦ ꯃꯁꯂꯣꯗꯉꯥꯏꯔꯦ
ꯑꯩ ꯑꯩꯁꯨꯅꯦꯗ ꯑꯗꯨꯝ ꯑꯩꯅ ꯈꯤꯇꯪꯕꯨꯗꯤ ꯍꯜꯂꯦ ꯑꯩ ꯇ꯭ꯋꯦꯟꯇꯤ ꯁꯤꯛꯁ ꯇ꯭ꯋꯦꯟꯇꯤ ꯁꯚꯦꯟ ꯁꯨꯗꯣꯏꯅꯦꯟꯇ ꯎꯝ
ꯑꯪ ꯆꯍꯤꯍꯤ ꯍꯥꯏꯔ
ꯍꯣꯏ ꯍꯣꯏ ꯍꯣꯏ ꯍꯣꯏ ꯇ꯭ꯋꯦꯟꯇꯤ ꯁꯤꯛꯁ ꯀꯝꯄ꯭ꯂꯤꯠ ꯑꯣꯏꯈ꯭ꯔꯦ ꯇ꯭ꯋꯦꯟꯇꯤ ꯁꯚꯦꯟ ꯀꯅꯤ
ꯆꯞ ꯃꯥꯟꯅꯩ ꯍꯪꯒꯠ
ꯑ
ꯑꯗꯨ
ꯂꯝ ꯃꯣꯏꯖꯦ ꯂꯝ ꯄ ꯃꯁꯨ ꯌꯥꯗ ꯃꯥꯜꯂꯦ
ꯑ ꯃꯥꯥꯏꯒꯤ ꯀꯩ ꯀꯩꯅꯣꯒꯤ ꯈꯔ ꯁꯥꯗꯕ ꯁꯥꯕ ꯌꯥꯗꯕ ꯈꯔ ꯂꯩ ꯍꯥꯏꯔꯅꯤ ꯁꯤꯒꯤ ꯃꯃꯤꯡ ꯄꯟꯕ ꯌꯥꯗꯕꯒꯨꯝ
ꯑ ꯍ ꯑ ꯂꯩ ꯃꯁꯇꯔꯗꯤ ꯀꯩ ꯁꯕꯖꯦꯛꯛꯇ ꯇꯧꯦ
ꯑꯩ ꯄꯣꯜ ꯁꯥꯏꯟꯁꯇ ꯇꯧꯕꯅꯦ
ꯄꯣꯂꯤꯇꯤꯀꯦꯜ ꯁꯥꯏꯟꯁ ꯑꯣ
ꯃꯦꯗꯥꯇ
ꯑꯩ ꯏꯗꯤꯦ ꯃꯁ ꯇꯧꯗꯤ ꯭ꯔꯦꯖꯨꯌꯦꯦꯁꯟꯗ ꯂꯣꯏꯁꯟꯈ꯭ꯔꯦ ꯃꯦꯠ ꯑ ꯀꯩꯅꯅꯨꯡ ꯁꯥꯏꯟꯁ ꯂꯋꯦ ꯖꯨꯂꯣꯖꯤ ꯂꯋꯦ ꯅ ꯂꯦꯁꯟꯔꯦ
ꯑꯣ
ꯂꯥꯏꯔꯤꯛ ꯀꯌꯥ ꯀꯌꯥ ꯆꯥꯟꯅꯗꯕ ꯑꯗꯨꯒꯤ ꯇꯁ ꯔꯤꯇꯦꯜꯁꯇ ꯇꯧꯔꯝꯃꯦ ꯍꯣꯇꯦꯜꯗꯁꯇꯤꯗ ꯑꯃꯛ ꯊꯕꯛ ꯇꯧꯔꯝꯃꯦ ꯑ ꯍꯧꯖꯤ ꯏ ꯅ ꯃ ꯇꯦꯜꯁꯝ ꯐꯂꯦ
ꯑꯣ ꯍꯥꯏꯗꯁ
ꯎꯝ ꯅꯪꯗꯨꯗ ꯑꯗꯨꯝ ꯐ꯭ꯔꯤꯗ ꯂꯩꯕꯗꯤ ꯌꯥꯗꯕꯅꯤꯅ ꯉꯝꯅꯝꯅꯕꯀꯣ ꯎꯝ ꯇ ꯀ ꯅꯣꯏ ꯌꯦ ꯗꯣꯝꯗꯗꯤ ꯀꯃꯥꯏ ꯠꯇꯕꯨꯦ
ꯍꯧꯖꯤꯛꯄꯨꯗꯤ ꯀꯩꯁꯨ ꯇꯧꯔꯦ ꯈꯔ ꯃꯪꯅꯤ ꯃꯉꯣ ꯃꯥꯂꯦ ꯏꯃꯃꯝ ꯂꯩꯗ ꯅ ꯃꯨꯟꯁꯨ ꯊꯣꯛꯄꯅꯤꯅ ꯍꯗ
ꯑꯣ ꯁꯥꯕ꯭ꯔ ꯁꯥꯕꯗꯤ ꯁꯥꯕ꯭ꯔꯣ
ꯁꯥꯥꯕꯗꯤ ꯀꯌꯥ ꯁꯥꯗꯦꯅ ꯍꯧꯖꯤꯛꯇꯤ ꯑꯗꯨ ꯑꯗꯨꯝ ꯏꯉꯦ ꯑꯥꯐꯇꯔꯅꯨꯟꯗꯅ ꯈꯔ ꯁꯥꯕ ꯑ
ꯑꯁ ꯑꯩꯈꯣꯏ ꯌꯨꯝ ꯂꯩꯕꯗꯨꯁꯨ ꯆꯤꯡ ꯃꯅꯥꯛꯇꯅꯦ ꯑꯁ ꯆꯤꯡꯗ ꯆꯠꯂꯒ ꯏꯟꯁꯥꯡ ꯍꯦꯛꯄꯗꯣ ꯅꯨꯡꯉꯥꯏꯕꯅꯦ
ꯑ ꯀꯔꯤ ꯂꯝꯗꯒꯤ ꯑꯣꯏꯗꯣꯏꯅꯣ ꯍꯥꯏꯗ ꯍꯥꯏꯗꯤ
ꯂꯄꯟ ꯦꯁꯥꯏꯗ ꯀ ꯅꯨꯡꯉꯥꯏꯗꯣꯏꯅꯦ ꯏꯝꯐꯥꯜ ꯏꯁꯔꯣꯝꯗꯒꯤꯅꯦ
ꯑꯆꯥ ꯑꯆꯥ ꯑꯗꯨꯁ ꯑ ꯃꯃꯤ ꯄꯥꯟꯅꯦ ꯍꯥꯏꯒꯣꯟ ꯇ ꯊꯧꯅꯤ
ꯑꯣ ꯍꯣꯏ ꯍꯣꯏ ꯑꯗꯨꯅꯦ ꯇꯣ
ꯔꯁꯇꯤ ꯌꯥꯝ ꯂꯩꯈ꯭ꯔꯤꯕꯅꯤꯅꯦ ꯀꯥꯎꯋꯤꯅꯦ ꯄꯥꯏꯦ ꯍꯞꯇꯥ ꯑꯅꯤ ꯑꯍꯨꯝ ꯁꯨꯨꯔ ꯎꯝ
ꯆꯥꯛꯇꯤ ꯀꯅꯥ ꯌꯨꯝꯗꯤ ꯀꯅꯥ ꯁꯅꯥ ꯂꯩꯌꯦ
ꯎꯝ ꯑꯩ ꯌ ꯌꯨꯝꯗ ꯂꯩꯔꯤꯕ ꯅꯠꯇꯦ ꯀꯩꯅꯣꯗ ꯁ꯭ꯀꯨꯜ ꯆ ꯂꯩꯕ ꯔꯦꯁꯤꯗꯦꯟꯁꯜ ꯁ꯭ꯀꯨꯜꯗ
ꯋꯥꯇꯦꯟ ꯑꯣꯏꯕꯗꯤ ꯅꯠꯇꯦꯀꯣ
ꯍꯥꯥ
ꯋꯥꯔꯗꯦꯟ ꯑꯣꯏꯅ ꯂꯩꯕꯗꯤ ꯕꯣꯔꯗꯤꯡꯒꯤ ꯋꯥꯔꯗꯦꯟ ꯑꯣꯏꯅ ꯂꯩꯕ꯭ꯔꯕ
ꯑꯗꯨ ꯑꯗꯨꯃꯥꯏꯅ ꯂꯩꯕꯅꯤ ꯍꯣꯏ
ꯎꯝ ꯍꯅ ꯑꯗꯨꯁꯨ ꯑꯗꯨꯝ ꯅꯨꯡꯉꯥꯏꯕꯅꯤꯗ ꯑꯣꯖꯥꯎꯕꯣꯏ ꯁꯤ ꯑꯣꯖꯕꯣꯏ ꯁꯤ ꯁꯨ ꯋꯥꯏꯑꯗꯤ ꯍꯥꯏꯕꯗꯤꯅꯤ ꯋꯥ ꯅꯨꯡꯉꯥꯏꯅꯦ
ꯁꯤꯗꯗꯤ ꯀꯩꯅꯣ ꯌꯥꯝ ꯋꯥꯕꯗꯤ ꯍꯥꯏꯗꯤ ꯑ ꯎꯝ ꯅꯨꯃꯤꯠ ꯇꯥꯕ ꯀꯥꯟꯗ ꯈꯛꯇ ꯇꯧꯅꯤ ꯀꯣꯆꯤꯡ ꯑꯣꯏꯅ ꯇꯧꯕꯅꯦꯕ ꯁ꯭ꯀꯨꯜꯗ ꯑ ꯀꯣꯆꯤꯡ ꯂꯧꯔꯒ ꯂꯩꯕꯅꯤꯅ ꯌꯥꯝ ꯋꯥꯕꯗꯤ ꯑꯣꯏ ꯑꯗꯨꯗꯤ ꯅꯠꯇꯦ ꯄꯨꯡ ꯑꯃ ꯑꯅꯤ ꯈꯛꯇꯅꯦꯕ ꯅꯨꯃꯤꯠ ꯑꯃꯒꯤꯒꯤ
ꯑꯣ ꯃꯥꯁꯇꯔ ꯇꯧꯕꯔꯒ ꯃꯈꯥꯗꯤ ꯇꯧꯗ꯭ꯔꯦ ꯑꯗꯨꯝ ꯃꯥꯁꯇꯔꯗ ꯂꯣꯏꯁꯤꯟꯈ꯭ꯔꯦ
ꯑ ꯃꯥꯁꯇꯔ ꯇꯧꯔꯒ ꯂꯣꯏꯁꯟꯒꯦ ꯑꯦꯛꯖꯥꯝ ꯀꯩꯀꯥꯏ ꯈꯔ ꯄ꯭ꯔꯤꯄꯦꯔꯦꯁꯟ ꯇꯧꯁꯤꯔꯥꯅ ꯂꯩ ꯑꯗꯨꯗ ꯐꯥꯏꯅꯥꯟꯁꯤꯜ ꯄꯣꯕꯂꯦꯝꯝꯁꯦ ꯂꯩ ꯏꯕ
ꯎꯝ
ꯑꯣ ꯏꯆꯤꯟꯅꯤ ꯏꯅꯥꯎꯔꯤ ꯀ ꯍꯥꯁꯨꯕꯅꯣ
ꯇꯤ ꯏꯅꯥꯎ ꯃꯔꯤ ꯑꯩ ꯁꯑꯦ ꯅꯨꯄꯤ ꯑꯅꯤ ꯅꯨꯄꯥ ꯑꯅꯤ
ꯑ ꯭ꯔꯅꯤ ꯀꯦ ꯍꯥꯏꯁꯨꯕꯍꯣꯏꯕ
ꯑꯩꯅ ꯑꯅꯤ ꯁꯨꯕꯗ
ꯑꯣ ꯑꯩꯈꯣꯏ ꯑꯍꯨꯝꯅꯦ ꯑꯩꯈꯣꯏꯒꯤꯅ ꯏꯆꯦ ꯑꯅꯤ ꯅꯨꯄꯥ ꯏꯊꯟꯗ ꯑꯣꯏꯕ ꯏꯆꯦ ꯑꯃꯗꯤ ꯂꯨꯍꯣꯡ ꯈ꯭ꯔꯦ ꯑꯃꯗꯤ ꯍꯣꯡꯗ꯭ꯔꯤꯌꯦ ꯃꯥꯁꯨ ꯍꯣꯁꯄꯤꯇꯥꯜꯗ ꯊꯧꯖꯦ
ꯑꯣ ꯀꯔꯝꯕ ꯍꯣꯁꯄꯤꯇꯥꯜꯗ ꯇꯧꯒꯦ
ꯑꯥ ꯑ ꯀꯩꯅꯣꯗꯅꯦ ꯑ ꯃꯄꯥꯟ ꯂꯝꯗꯅꯦ
ꯑꯣ ꯌꯥꯝ ꯐꯩꯅ ꯑꯗꯨꯗꯤ
ꯎꯝ
ꯑꯩ ꯏꯆꯦ ꯑꯍꯟꯁꯨ ꯃꯌꯨ ꯃꯌꯨꯝ
ꯎꯝ ꯑꯁ ꯃꯇꯝꯁꯦ ꯈꯪꯗꯦꯗ ꯑꯉꯥꯡ ꯑꯣꯏꯕ ꯀꯥꯟꯗꯨꯅ ꯍꯦꯟꯅ ꯅꯨꯡꯉꯥꯏꯗ
ꯑꯥ
ꯅꯨꯡꯉꯥꯏ ꯇꯔꯅꯦ
ꯑꯗꯨꯗ ꯍꯦꯟꯅ ꯅꯨꯉꯥꯏꯈ꯭ꯔꯦ
ꯑꯉꯥꯡ ꯑꯣꯏꯕ ꯃꯇꯝꯗꯅ ꯀꯔꯝ ꯀꯥꯟꯗ ꯆꯥꯎꯒꯅꯤ ꯈꯜꯂꯦ ꯆꯥꯎꯔꯀꯥꯟꯗꯅ ꯑꯉꯥꯡ ꯑꯣꯏꯅꯤꯡꯉꯦ ꯑꯝ
ꯑꯍꯝ ꯃꯇꯝ ꯃꯇꯝꯒꯤ ꯂꯩꯕꯅꯤꯅꯦ
ꯎꯝ
ꯌꯥꯝ ꯑꯍꯟ ꯑꯣꯏꯅꯤꯡꯕ ꯃꯥ ꯇꯝ
ꯎꯝ
ꯑꯍꯟ ꯑꯣꯏꯔꯛꯑ ꯀꯥꯟꯗ ꯋꯥꯕ ꯀꯥꯟꯗꯨꯅ ꯑꯉꯥꯡ ꯑꯃꯨꯛ ꯑꯣꯏꯔꯛꯅꯤꯡꯕ
ꯑꯁ ꯍꯧꯖꯤꯛꯇꯤ ꯌꯨꯝꯒꯤꯁꯨ ꯔꯦꯁꯄꯣꯟꯁꯤꯕꯤꯂꯤꯇꯤ ꯑꯗꯨꯝ ꯄꯨꯕ ꯍꯧ ꯍꯧꯔꯛꯄꯒꯤꯀꯣ
ꯑꯥ
ꯎꯝ ꯂꯥꯏꯐ ꯀꯤ ꯌꯥꯝ ꯈꯟꯕ ꯃꯇꯝ ꯑꯣꯏꯔꯦꯅꯦ ꯍꯧꯖꯤꯛꯇꯤ ꯌꯥꯝ ꯈꯜꯂꯦꯕ ꯀꯃꯥꯏꯅ ꯇꯧꯔꯒ ꯄꯨꯟꯁꯤ ꯑꯗꯨꯃꯥꯏꯅ ꯂꯩꯒꯅꯤ ꯈꯣꯠꯀꯅꯤ ꯀꯣ ꯌꯥꯝ ꯈꯟꯕꯅꯦ ꯍꯧꯖꯤꯛꯇꯤ ꯑꯩꯁꯨꯣ ꯎꯝ ꯅꯨꯞ ꯅꯨꯄꯤ ꯑꯩꯈꯣꯏꯗꯤ ꯄꯩꯁꯥ ꯄꯥꯏꯕ ꯑꯃꯗ ꯌꯨꯝ ꯄꯥꯟꯈ꯭ꯔꯒ ꯌꯥꯔꯦꯅꯦ
ꯑꯥ
ꯊꯕꯛ ꯇꯧꯕꯈꯣꯏ ꯑꯃ ꯌꯦꯡꯉꯒ ꯅꯨꯄꯤꯗꯤ ꯎꯝ ꯅꯨꯄꯥꯗꯗꯤ ꯌꯥ ꯗꯦꯕ ꯑꯗꯨꯅꯥꯅꯦ
ꯑꯉꯥꯡ ꯑꯣꯏꯔꯤ ꯀꯟꯗꯗꯤ ꯑꯗꯨ ꯃꯗꯣ ꯅꯤꯡꯁꯤꯡ ꯈꯪꯉꯛꯇꯦꯅ
ꯑꯉꯥꯡ ꯑꯣꯏꯕ ꯀꯥꯟꯗ ꯗꯨꯝ ꯎꯝ ꯑꯩꯗꯤ ꯑꯉꯥꯡ ꯑꯣꯏꯕ ꯀꯥꯟꯗ ꯆꯔꯥ ꯈꯔ ꯋꯥꯠꯂꯒ ꯁ꯭ꯀꯨꯜ ꯆꯠꯄꯗꯣ ꯑꯗꯨꯅ ꯐꯕꯅꯦ
ꯎꯝ
ꯑꯗꯨꯃꯨꯛ ꯅꯨꯡꯉꯥꯏꯕ ꯂꯩꯇꯦ ꯑꯗꯨ ꯃꯇꯝꯗꯗꯤ ꯈꯜꯂꯦ ꯀꯔꯝ ꯀꯥꯟꯗ ꯆꯥꯎꯒꯅꯤꯅꯀꯣ ꯍꯧꯖꯤꯛꯅ ꯑꯃꯨꯛ ꯑꯉꯥꯡ ꯑꯣꯏꯅꯤꯡꯉꯤ
ꯑꯁ ꯆꯥꯎꯔꯛꯄ ꯃꯤꯁꯤꯡ ꯁꯦꯅꯤꯌꯔꯁꯤꯡꯕꯨ ꯎ ꯎꯕ ꯃꯇꯝꯗ ꯑꯗꯨꯝ ꯑꯣꯏꯔꯅꯤꯡ ꯑꯣꯏꯅꯤꯡꯕꯗ
ꯎꯝ ꯕ꯭ꯔꯣ ꯑꯗꯨꯝ ꯄꯥꯎ ꯐꯥꯎꯅꯁꯦ ꯃꯔꯛ ꯃꯔꯛ ꯇꯥ ꯀꯩ ꯀꯩ ꯑꯋꯥ ꯑꯅꯥ ꯇꯥꯅꯔꯁꯨ ꯃꯇꯦꯡ ꯄꯥꯡꯅ
ꯑꯥ ꯑꯗꯨꯝ ꯇꯧꯕ ꯌꯥꯔꯦ ꯑꯗꯨꯗꯩꯩ ꯀꯩꯅꯣ ꯇꯧꯕꯁꯤꯁꯨ ꯃꯤ ꯑꯃꯃꯝꯅ ꯇꯧꯕꯁꯦ ꯎꯝ ꯀꯌꯥ ꯃꯥꯒꯤ ꯃꯁꯤꯡ ꯂꯩꯗꯅ
ꯁꯤ ꯑꯩꯅ ꯇꯧꯕꯅꯦꯅ ꯅꯪꯉꯣꯟꯗ ꯅꯠꯇ꯭ꯔꯣ ꯑꯗꯨ ꯅꯪꯅ ꯑꯃꯨꯛ ꯑꯩꯉꯣꯟꯗ ꯇꯧꯔꯛꯄ ꯄꯄ ꯌꯥꯔꯣꯏꯗꯩꯩ ꯖꯥꯠꯂꯤ
ꯌꯥꯒꯅꯤ ꯌꯥꯕꯨꯗꯤ ꯑꯗꯣ ꯑꯅꯤꯒꯤ ꯃꯔꯛꯇ ꯑ ꯃꯔꯤ ꯔꯥꯛꯗꯤ ꯇꯧꯕ ꯌꯥꯏ ꯍꯥꯏꯕꯅꯤ
ꯑꯣ
ꯑꯗꯨꯗꯒꯤꯗꯤ ꯍꯦꯟ ꯑ ꯑꯗꯩꯩꯗꯤ ꯂꯣꯏꯔꯦ ꯍꯥꯏꯕꯅꯤ ꯃꯔꯤꯔꯛ ꯈꯛꯇꯪꯅꯤ ꯍꯥꯏꯔꯅꯤ
ꯑꯣ ꯑꯗꯣ ꯌꯦꯡꯁꯦ ꯎꯝ ꯑꯗꯨꯗꯤ ꯆꯥꯛ ꯆꯥꯛ ꯌꯦꯟꯁꯥꯡꯗꯤ ꯁ꯭ꯀꯨꯜꯗ ꯆꯥꯏꯌꯦꯀꯣ ꯅꯪꯁꯨ ꯉꯁꯤ ꯏꯔꯣꯝꯕ ꯆꯥꯕꯗꯣ
ꯀꯦꯔꯥ ꯑꯣꯏꯋꯗ
ꯑ ꯅꯣꯏꯒꯤ ꯍꯥꯏꯗꯤ ꯏꯔꯣꯝꯕ ꯆꯥꯕꯗꯣ ꯅꯪ ꯅꯈꯣꯏꯒꯤ ꯀꯩꯅꯣꯗ ꯄꯤꯕ ꯑꯣꯏꯌꯦꯦꯕꯀꯣ
ꯎꯝ ꯎꯝ ꯍꯇꯄꯤꯤ
ꯑꯥ ꯃꯤꯅꯤ ꯇꯔꯥꯗꯤ ꯐꯔꯦ
ꯑꯗ ꯑꯗ ꯄꯅ ꯍꯥꯏꯔꯅꯦ
ꯑꯣꯏꯣꯏ ꯅ ꯑꯁ ꯑꯃꯨꯛ ꯌꯥꯔꯣꯏꯗꯣꯏ ꯆꯠꯂꯦ ꯑꯩꯈꯣꯏꯒꯤꯁꯦ
ꯌꯥꯎꯗꯤ ꯌꯥꯔꯒꯅꯤ ꯍꯪꯗꯅꯤꯅ ꯀꯔꯤ ꯇꯧꯒꯅꯤ
ꯎꯝ
ꯍꯣꯏ ꯍꯣ ꯍꯣꯏ ꯐꯔꯦ ꯑꯗꯨꯗꯤ ꯊꯝꯃꯒꯦ
ꯍꯣꯏ ꯍꯣꯏ ꯍꯧꯖꯤꯛ ꯍꯧꯖꯤꯛ ꯑꯃꯨꯛ ꯇꯧꯖꯅ ꯅ ꯍꯌꯦꯡꯒꯨꯝꯕꯁꯨ ꯑꯃꯨꯛ ꯇꯧꯁꯤꯔꯀꯣ ꯍꯧꯖꯤꯛꯇꯤ ꯀꯩꯅꯣ ꯎꯝ ꯅꯨꯡꯗꯥꯡꯗꯗꯤ ꯈꯔ ꯅꯨꯡꯉꯥꯏꯇꯦꯅ ꯕꯤꯖꯤ ꯑꯣꯏꯌꯦꯦꯕ ꯑ ꯑꯣꯀꯦ ꯑꯣꯀꯦ ꯏꯅ
ꯎ ꯌꯥ